ꯑ
ꯎꯝ ꯆꯥꯛ ꯆꯥꯔꯕ꯭ꯔꯣ
ꯆꯔꯦ ꯆꯔꯦ ꯆꯪꯈ꯭ꯔꯦ
ꯁꯤ ꯁꯔ ꯕꯂꯟꯗ꯭ꯔꯤ ꯆꯝꯄꯨꯠꯀꯥ ꯊꯥꯡꯖꯤꯡ ꯏꯔꯣꯝꯕ ꯆꯥꯥꯏ
ꯑꯣ ꯑꯗꯨ ꯅꯈꯣꯏ ꯅꯈꯣꯏ ꯑꯅꯤ ꯉꯔꯥꯡ ꯍꯣꯁꯄꯤꯇꯥꯜ ꯆꯠꯄꯗꯣ ꯀꯃꯥꯏꯅ ꯍꯥꯏꯕ꯭ꯔꯣ
ꯎꯝ ꯑ ꯈꯔ ꯐꯔꯛꯈ꯭ꯔꯦ ꯍꯥꯏꯗ ꯏꯝꯄ꯭ꯔꯨꯚꯃꯦꯟ ꯂꯩꯔꯦ ꯐꯔꯦ ꯑꯗꯨ ꯑ ꯍꯤꯗꯥꯛꯇꯨꯗꯤ ꯑꯗꯨꯝ ꯆꯥꯈꯤꯌꯣ ꯊꯥ ꯑꯅꯤ ꯃꯇꯨꯡꯗꯀꯣ ꯑꯃꯛ ꯂꯛꯑꯝꯒꯅꯤ ꯈꯔ ꯂꯦꯞꯄꯒ ꯎ ꯅꯣꯡꯃ ꯀꯥꯟꯕ ꯍꯥꯏꯕꯗꯨ ꯂꯩ ꯂꯩꯗꯅ
ꯑꯝ
ꯉꯁꯤ ꯆꯥꯕ ꯍꯌꯦꯡ ꯆꯥꯗꯕ ꯑꯗꯨꯃꯥꯏꯅ ꯇꯧꯁꯦ ꯍꯥꯏ ꯎꯝ ꯑꯗꯨ ꯗꯤ ꯂꯣꯏꯔꯅꯤ ꯑꯗꯣ ꯅꯣꯛꯅꯤꯡꯕꯅꯤꯀꯣ ꯑꯩꯅꯪ ꯃꯥꯒꯤ ꯏꯟꯍꯦꯂꯥꯔꯗꯣ ꯀꯥꯝꯕꯒꯤꯗꯣ ꯑꯗꯣ ꯄꯨꯔꯛꯑꯣ ꯍꯥꯏꯕꯅꯦꯕ
ꯑꯣ
ꯑꯌꯨꯛꯇꯨ ꯅꯤꯡꯁꯤꯡꯂꯒ ꯑꯃꯨꯛ ꯀꯥꯍꯕꯅꯤꯅꯦ ꯌꯥꯎꯕ ꯀꯥꯟꯗꯀꯣ ꯏꯆꯥ ꯅꯨꯨꯄꯥꯅ ꯑꯩ ꯏꯃꯥ ꯀꯥꯎꯈ꯭ꯔꯦ ꯍꯥꯏ ꯑꯁ ꯁꯥꯎꯅꯤꯡꯕꯅꯥ ꯁꯥꯎꯅꯤꯡꯕꯅ ꯗꯣꯛꯇꯔꯅ ꯅꯣꯏꯅ ꯇꯧꯕꯒꯤꯗꯣ ꯀꯌꯥ ꯏꯟ ꯃꯦꯟ ꯂꯩꯕ꯭ꯔꯥ ꯎꯝ ꯁꯦꯡꯕ꯭ꯔꯥ ꯁꯦꯡꯗꯕ꯭ꯔꯥ ꯑꯩꯈꯣꯏꯅ ꯂꯩꯗꯅꯀꯣ
ꯎꯝ
ꯍꯤꯗꯥꯛꯀꯤꯗꯣ
ꯎꯝ
ꯁꯦꯡꯕ ꯁꯦꯡꯗꯕꯁꯨ ꯃꯥ ꯌꯦꯡꯒꯅꯤ ꯍꯥꯏꯕꯅꯦꯕ ꯀꯥꯡꯥꯝꯕꯒꯤ ꯃꯥ ꯀꯔꯝꯃꯥꯏꯟ ꯀꯥꯝꯕ꯭ꯔꯥ ꯑꯗꯨ ꯆꯨꯝꯕ꯭ꯔꯥ ꯆꯨꯝꯗꯕ꯭ꯔꯥ ꯍꯥꯏꯕꯗꯣ
ꯎꯝ
ꯌꯦꯡꯒꯦ ꯍꯥꯏꯕꯅ‌ꯦꯕ ꯑꯗꯨ ꯀꯥꯥꯎ ꯑꯁ ꯇꯧ ꯇꯅ ꯅꯃꯁꯤꯦ ꯌꯥꯗ꯭ꯔꯦ ꯐꯥꯎꯠꯇ
ꯑꯗꯨ ꯑꯣꯏꯔꯁꯨ
ꯍꯌꯦꯡ ꯑꯗꯨ ꯑꯣꯏꯔꯗꯤ ꯀꯒꯥꯔꯤ ꯅꯨꯃꯤꯠ ꯇꯝꯕ ꯆꯦꯛꯑꯞ ꯇꯥꯔꯕ꯭ꯔꯣ
ꯎꯝ ꯑꯒꯥꯁ ꯊꯥ ꯑꯅꯤꯗ
ꯑꯗꯨ ꯑꯣꯏꯔꯗꯤ ꯃꯔꯀ ꯂꯥꯛꯄ ꯌꯥꯕ꯭ꯔꯥ ꯈꯪꯅꯗꯤ ꯀꯃꯥꯏꯅ ꯇꯧꯕ
ꯃꯔꯛꯇ ꯂ ꯆꯁꯨ ꯌꯥꯔꯦ ꯍꯥꯏ ꯑꯗꯨꯝ ꯀꯝꯄ꯭ꯂꯦꯟ ꯂꯩꯕ ꯂꯩꯗꯅꯀꯣ
ꯎꯝ
ꯁꯣꯔ ꯍꯣꯟꯕ ꯋꯥꯏ ꯍꯥꯏꯕꯒꯨꯝꯕ ꯃꯥꯒꯤ ꯑꯗꯨ ꯄ꯭ꯔꯣꯕ꯭ꯂꯦꯝ ꯑꯗꯨꯝ ꯂꯥꯛꯄ ꯌꯥꯏꯗ ꯃꯥ ꯑꯗꯨꯝ ꯍꯥꯏꯕꯅꯦ ꯃꯥꯅꯥ ꯃꯥꯅꯥ ꯑꯌꯥꯝꯕꯥ ꯀꯩꯅꯣ ꯇꯧꯕꯗꯣ
ꯑꯝ
ꯂꯩꯌꯦꯡꯕꯗꯨ ꯑꯗꯨꯝ ꯃꯇꯝ ꯁꯪꯕ ꯄ꯭ꯔꯣꯕꯂꯦꯝ ꯂꯩꯔꯗꯤ ꯑꯗꯨꯝ ꯂꯥꯛꯑꯣ ꯍꯥꯏꯕꯅꯤ
ꯑꯝ
ꯐꯩꯌꯦ ꯇꯥꯟꯅꯕ ꯃꯥꯒꯤꯁꯨ ꯀꯣ ꯌꯥꯝ ꯀꯤꯌ꯭ꯔ ꯇꯧꯕꯤꯔꯒ
ꯑꯉꯥꯡꯁꯤꯡꯒꯤ ꯗꯣꯛꯇ꯭ꯔꯗꯤ ꯐꯖꯥ ꯐꯖꯥꯅ ꯋꯥꯔꯤꯁꯨ ꯁꯥꯕ ꯌꯥꯏ
ꯑꯝ ꯃꯥꯗꯤ ꯑꯗꯨꯝ ꯍꯦꯛ ꯂꯥꯛꯄ ꯀꯥꯟꯗ ꯌꯥꯝꯅ ꯅꯨꯡꯉꯥꯏꯅ ꯍꯥꯏꯕ ꯇꯥꯔꯦꯀꯣ ꯌꯥꯝ ꯅꯨꯡꯁꯤ ꯁꯤꯔꯒ ꯍꯥꯏ ꯂꯥꯛꯄ꯭ꯔꯥ ꯂꯥꯛꯈ꯭ꯔꯕ ꯑꯗꯨꯝꯃꯥꯏꯅ ꯇꯧꯌꯦꯕ ꯑꯩꯁꯨ ꯑꯗꯨꯝ ꯑꯉꯥꯡꯗꯨꯁꯨ ꯌꯥꯝ ꯍꯥꯔꯥꯎꯌꯦꯗꯥꯅ
ꯐꯥꯕꯅꯦ ꯃꯈꯣꯏꯒꯤ ꯍꯣꯏꯁꯄꯤꯇꯥꯜꯗꯣ ꯗꯣꯛꯇ꯭ꯔ ꯗꯣꯛꯇ꯭ꯔꯁꯤꯡꯅꯁꯨ ꯀꯣ
ꯑꯝ
ꯃꯈꯣꯏꯅ ꯋꯥꯉꯥꯡ ꯁꯥꯉꯥꯡ ꯃꯆꯤꯟ ꯌꯥꯡꯕ ꯈꯣꯏꯗꯨ ꯑꯣꯏꯕꯀꯣ ꯑꯩꯈꯣꯏꯅ ꯍꯪꯕ ꯈꯨꯗꯤꯡ ꯍꯥꯏꯒꯅꯦꯕ ꯁꯤ ꯁꯤ ꯍꯥꯏꯕ ꯀꯥꯟꯗ ꯐꯖꯥ ꯐꯖꯥꯅ ꯍꯥꯏꯕꯤ ꯃꯈꯣꯏꯗꯣ
ꯑꯪ
ꯑꯥꯁ ꯑꯇꯣꯞꯄ ꯗꯣꯛꯇ꯭ꯔꯁꯤꯡꯗꯤ ꯌꯥꯗꯦ ꯋꯥ ꯑꯅꯤꯔꯛ ꯍꯪꯕ ꯌꯥꯗꯦ
ꯄꯥ
ꯌꯥꯔꯦ ꯌꯥꯔꯦ ꯐꯔꯥꯅꯤ ꯐꯔꯥꯅꯤ ꯍꯥꯏꯔꯒ ꯑꯗꯨꯝ ꯁꯥꯗꯣꯛꯄꯅꯤ ꯍꯧꯖꯤꯛ
ꯍꯦ ꯍꯦ ꯑꯝ ꯅꯣꯏ ꯗꯣꯛꯇ꯭ꯔꯗꯤ ꯌꯥꯝ ꯐꯔꯥꯒ ꯀꯣ ꯌꯥꯝ ꯅꯨꯡꯁꯤꯅ ꯑꯉꯥꯡꯁꯤꯡꯁꯨ ꯑꯩꯈꯣꯏ ꯈꯛꯇꯥ ꯅꯠꯇꯦ ꯃꯣꯏꯅ ꯑꯗꯨꯝ ꯌꯥꯝ ꯅꯣꯏꯅ ꯅꯨꯡꯁꯤꯅꯥ ꯇꯧꯕꯗꯣ ꯑꯉꯥꯡ ꯑꯇꯩ ꯑꯥꯄꯤꯛꯄꯁꯤꯡꯁꯨ ꯑꯗꯨꯝ ꯂꯥꯛ ꯁꯤꯟ ꯇꯧꯀꯣ ꯁꯨꯃꯥꯏꯅ ꯇꯧꯋꯦ ꯀꯔꯤ ꯇꯧꯕ꯭ꯔꯥ ꯍꯥꯏꯅ ꯅꯨꯄꯥ ꯑꯣꯏꯔꯁꯨ ꯅꯨꯄꯤꯅ ꯑꯌꯥꯝꯕꯗꯤ ꯌꯥꯝ ꯃꯆꯤꯟ ꯌꯥꯝꯃꯒ ꯇꯧꯋꯦꯀꯣ ꯑꯗꯨ ꯃꯣꯏꯒꯤ ꯗꯣꯛꯇ꯭ꯔ ꯅ꯭ꯔꯁꯁꯤꯡꯗꯤ ꯅꯨꯄꯥ ꯑꯣꯏꯔꯁꯨ ꯌꯥꯝꯅ ꯑꯉꯥꯡꯁꯤꯡꯕꯨ ꯀꯦꯌ꯭ꯔ ꯇꯧꯔꯒ
ꯘꯝ
ꯑꯗꯨꯝꯃꯥꯏ ꯇꯧꯋꯦ ꯌꯥꯝ ꯐꯩ ꯑꯥꯗꯨ ꯉꯔꯥꯡꯗꯣ ꯂꯥꯛꯑꯒꯦ ꯑꯥꯁ ꯀꯔꯤꯁꯨ ꯊꯥꯖꯕ ꯂꯩꯇ꯭ꯔꯦ ꯁꯤ ꯍꯤꯗꯥꯛꯁꯤꯗꯤ ꯊꯥ ꯊꯥ ꯑꯅꯤꯗꯤ ꯑꯗꯨꯝ ꯆꯥꯔꯣ ꯐꯥꯒꯠꯂꯛꯑꯦ ꯑꯗꯨ ꯑꯣꯏꯔꯥꯁꯨ ꯀꯔꯤꯝꯇꯥ ꯂꯩꯇ꯭ꯔꯦ ꯑꯗꯨ ꯑꯣꯏꯔꯥꯁꯨ ꯊꯥ ꯑꯅꯤꯗꯤ ꯀꯟꯇꯤꯅ꯭ꯌꯨ ꯑꯗꯨꯝ ꯆꯥꯔꯣ ꯑꯗꯨꯗꯥ ꯊꯥ ꯑꯅꯤ ꯌꯧꯕꯥ ꯀꯥꯟꯗ ꯑꯃꯨꯛ ꯂꯥꯛꯑꯣ ꯍꯥꯏꯌꯦ ꯑꯗꯨꯗꯥꯗꯤ ꯑꯝ ꯍꯥꯞꯇꯥ ꯑꯃꯃꯨꯛ ꯒꯨꯝꯕꯥꯀꯣ ꯅꯣꯡꯃꯥ ꯆꯥꯕ ꯅꯣꯡꯃꯥ ꯆꯥꯗꯕ ꯑꯗꯨꯃꯥꯏꯟ ꯇꯧꯔꯒ ꯒꯤꯡ
ꯘ
ꯇꯧꯔꯁꯤ ꯍꯥꯏꯌꯦ ꯐꯥꯔꯅꯤ ꯍꯥꯏꯕꯒꯤ ꯍꯔꯥꯎꯔꯒ ꯕꯖꯥ꯭ꯔꯗ ꯆꯠꯂꯦ ꯕꯖꯥ꯭ꯔ ꯆꯠꯄꯥ ꯀꯥꯟꯗ ꯏꯆꯥ ꯅꯨꯄꯥꯥ ꯆꯨꯖꯥꯛ ꯆꯥꯅꯤꯡꯉꯦ ꯆꯨꯖꯥꯛ ꯂꯩꯕꯤꯑꯣ ꯍꯥꯏꯔꯦ ꯑꯃꯨꯛ ꯆꯨꯖꯥꯛꯇꯣ ꯆꯦꯛꯀꯣꯟꯗꯅꯦ
ꯑꯝ
ꯂꯧꯋꯦ ꯑꯩꯅ ꯑꯥꯁ ꯊꯥꯡꯖꯤꯡ ꯑꯥꯃꯦꯠꯄꯁꯦ ꯉꯥꯁꯤꯁꯦ ꯌꯥꯝ ꯆꯥꯅꯤꯡꯉꯦ ꯍꯥꯏ ꯈꯥꯖꯤꯡ ꯉꯧꯋꯦ ꯑꯗꯨꯒ ꯃꯣꯔꯣꯛ ꯈ꯭ꯔꯥ ꯂꯧ ꯇꯏꯗꯤ ꯀꯔꯤꯁꯤꯗꯣꯄꯇꯦꯅ ꯂꯧꯗ꯭ꯔꯦ ꯉꯥ ꯂꯥꯛꯑꯦ ꯉꯥ ꯂꯧꯁꯤꯔꯅ ꯑꯩꯅ ꯉꯔꯥꯡꯗꯣ ꯂꯝꯕꯤꯗ ꯉꯥ ꯌꯣꯟꯗꯣ ꯉꯔꯥꯡ ꯈꯛꯇ ꯑꯃꯨꯛ ꯆ ꯄꯒꯤꯔꯕꯖꯥꯔꯗ ꯉꯥ ꯌꯥꯝꯕꯅ ꯌꯥꯝꯕꯅ ꯌꯥꯝꯌꯥꯝꯕꯅ
ꯂꯥꯏ ꯈꯨꯔꯨꯝꯕ ꯅꯨꯃꯤꯠꯀꯨꯝꯕ ꯂꯩꯕꯖꯥꯠꯔꯥ
ꯈꯪꯗꯦ ꯏꯟꯁꯥꯡ ꯅꯥꯄꯤꯁꯨ ꯀꯣ ꯕꯠꯆꯥꯥꯗ ꯐ꯭ꯔꯦꯁ ꯑꯣꯏꯕ ꯕꯤꯟꯁꯤꯡꯗꯨꯁꯨ ꯍꯋꯥꯏ ꯑꯁꯥꯡꯕꯗꯣ ꯑꯗꯨꯒꯨꯝꯕꯁꯨ ꯐꯖꯅ ꯌꯣꯜꯂꯦ ꯉꯔꯥꯡꯗꯣ ꯑꯩꯅ ꯕꯦꯂꯦꯟꯕꯤꯗꯨꯗꯤ ꯂ ꯀꯦꯜꯒꯤ ꯑꯩꯈꯣꯏ ꯆꯤꯡꯒꯤ ꯑꯣꯏꯕꯅꯤꯅ ꯁꯤꯗꯤ ꯑꯩ ꯆꯥꯗꯕ ꯌꯥꯗꯦ ꯍꯥꯏꯅ ꯆꯤꯡꯒꯤ ꯕꯦꯂꯦꯟꯗ꯭ꯔꯤꯗꯗꯤ ꯂꯧꯔꯒ ꯑꯁ ꯑꯌꯨꯛꯇ ꯐꯖꯅ ꯆꯥꯔꯦ ꯚꯦꯂꯟꯔꯤꯁꯦ ꯍꯛꯆꯥꯡꯁꯨ ꯐꯥꯏ ꯋꯥ
ꯍꯣꯢ ꯍꯣꯢ ꯐꯩ ꯍꯥꯏꯕꯅꯤ
ꯃꯆꯥꯅꯨꯄꯥꯁꯤꯡꯗꯤ ꯍꯛꯆꯥꯡ ꯃꯆꯥꯅꯨꯄꯥꯗꯨꯗꯤ ꯍꯛꯆꯥꯡ ꯑꯗꯨꯝ ꯐꯔꯦꯀꯣ ꯍꯟꯗꯛꯇꯤ
ꯈꯔ ꯐꯔꯦ ꯍꯤꯗꯥꯛ ꯀꯥꯞꯄ ꯃꯇꯨꯡꯗꯒꯤꯀꯣ ꯈꯔꯗꯤ ꯑꯗꯨꯝ ꯐꯔꯦ ꯌꯦꯡ ꯑꯦꯛꯖꯥꯝꯅꯤꯅꯦ ꯀ ꯐꯥꯔꯕ꯭ꯔꯥꯔ ꯐꯥꯔꯦ ꯍ ꯃꯩꯇꯩ ꯃꯌꯦꯛ ꯀꯣꯛ ꯁꯝ ꯂꯥꯢ ꯈꯣꯏꯗꯣ ꯂꯣꯏꯗꯔꯤ ꯗꯦꯟ ꯂꯦꯚꯦꯟꯗ ꯂꯣꯏꯔꯅꯤ
ꯑꯣ ꯑꯣ ꯎꯝ ꯎꯝ ꯑꯦꯛꯖꯥꯝ ꯂꯣꯏꯔꯗꯤ ꯃꯥꯁꯨ ꯑꯍꯦꯍꯦꯍꯦ
ꯈꯪꯗꯦ ꯔꯤꯖꯥꯜ ꯊꯣꯛꯄ ꯀꯥꯟꯗ ꯈꯪꯒꯗꯕꯅꯦ ꯀꯌꯥꯃꯨꯛ ꯏꯕ꯭ꯔꯥꯕꯗ ꯈꯪꯗꯦ ꯍꯟꯗꯛ ꯍꯧꯖꯤꯀꯥꯟꯒꯤ ꯑꯉꯥꯡꯁꯤꯡꯁꯦ ꯂꯥꯏꯔꯤꯛꯁꯨ ꯄꯥꯅꯤꯡꯗꯦ ꯍꯪꯕ ꯀꯥꯟꯗꯗꯤ ꯈꯪꯉꯦ ꯈꯪꯉꯦ ꯍꯥꯏꯅꯤ
ꯅꯨꯡꯊꯤꯟꯗ ꯁꯨꯇꯤ ꯂꯩꯕ ꯃꯇꯝꯗ ꯅꯨꯡꯊꯤꯟꯜꯗ ꯂꯥꯏꯔꯤꯛ ꯄꯥ ꯍꯥꯏꯔꯒ ꯍꯦꯛ ꯄꯥꯔꯅꯤ ꯉꯍꯥꯛ ꯑꯁ ꯇꯨꯝꯅꯤꯡꯉꯦ ꯇꯨꯝꯅꯤꯡꯉꯦ ꯑꯩꯅ ꯑꯁ ꯅꯪꯕꯨ ꯅꯨꯡꯊꯤꯟꯗ ꯇꯨꯝꯍꯜꯂꯁꯦ ꯍꯥꯏꯔꯗꯤ ꯂꯥꯏꯔꯤꯛ ꯄꯥꯍꯟꯕꯗ ꯑꯁꯤ ꯇꯧꯔꯗꯤ ꯅꯪ ꯇꯨꯝꯒꯅꯤ ꯂꯥꯏꯔꯤꯛ ꯄꯥꯕ ꯈꯨꯗꯤꯡ ꯇꯨꯝꯅꯤꯡꯉꯦ ꯍꯥꯏꯕꯀꯣ
ꯎꯝ ꯑꯦꯁꯥꯏꯟꯃꯦꯟꯁꯨ ꯏꯅꯤꯡꯉꯥꯏ ꯌꯥꯝ ꯂꯩꯔꯝꯒꯅꯤ ꯑꯣꯏꯗꯣ
ꯑꯌꯥꯝꯕꯗꯤ ꯂꯣꯏꯔꯦ ꯑꯗꯣ ꯅꯍꯥꯟꯗ ꯃꯥꯒꯤ ꯁꯤꯚꯛꯁꯇꯣ ꯎ ꯀꯣꯏꯁꯟꯗꯣ ꯃꯥꯡꯕ ꯑꯩ ꯊꯝꯗꯤ ꯊꯝꯈꯤꯕꯅꯤ ꯑꯗꯨꯃꯅ ꯀꯗꯥꯏꯗ ꯑꯃꯨꯛ
ꯂꯣꯏꯈ꯭ꯔꯣ ꯍꯥꯏꯕꯗꯨꯗ ꯃꯥꯅ ꯍꯣꯔꯦꯟ ꯑꯃꯨꯛ ꯇꯧꯒꯦ ꯍꯥꯏꯕꯒꯤ ꯊꯝꯕꯅꯦꯕ ꯑꯗꯨ ꯄꯩꯁꯥ ꯃꯆꯥ ꯄꯦꯄꯥꯔꯁꯨ ꯄꯤꯛꯄꯒꯤ ꯑꯩꯁꯨ ꯑꯃꯨꯛ ꯍꯨꯟꯊꯣꯛꯄ꯭ꯔꯥ ꯈꯪꯗ꯭ꯔꯦ ꯂꯩꯇꯕ ꯑꯗꯨ ꯑꯗꯨ ꯈꯛꯇ ꯑꯣꯏꯗꯤ ꯑꯣꯏꯔꯦ ꯑꯇꯩꯗꯤ ꯂꯣꯏꯔꯦ ꯏꯁꯦ ꯇꯤꯡ ꯃꯥꯏ ꯐꯦꯃꯤꯂꯤ ꯍꯥꯏꯕ ꯑꯗꯨꯒꯨꯝꯕꯀꯣ
ꯎꯝ ꯑꯁ ꯇ꯭ꯌꯨꯁꯜ ꯂꯧꯕ ꯇ꯭ꯌꯨꯁꯜ ꯂꯧꯕ ꯅꯨꯄꯥꯗꯨꯅ ꯉꯔꯥꯡꯗꯣ ꯊꯦꯡꯅꯕ ꯅ ꯅꯁꯨꯁ ꯁꯤꯡꯗꯣ ꯐꯖ ꯐꯖꯅ ꯇꯥꯛꯄꯤꯌꯣ ꯍꯥꯏꯔꯒ ꯍꯣꯏ ꯍꯣꯏ ꯍꯥꯏꯈꯔꯦ ꯐ ꯂꯥꯢꯔꯤꯛꯇꯤ ꯐ ꯎ ꯀꯌꯥꯗꯤ ꯄꯥꯅꯤꯡꯗꯕ ꯃꯥꯜꯂꯦ ꯏꯆꯦ ꯍꯥꯏꯕ ꯍꯣꯏ ꯍꯥꯏꯔꯒ ꯃꯥꯅꯒꯅꯤ ꯍꯥꯏꯕ꯭ꯔ ꯅꯆꯥꯅꯨꯄꯤꯗꯣ ꯃꯦꯁꯇꯤ ꯑꯗꯨꯝ ꯇꯥꯛꯄ ꯅꯨꯡꯉꯥꯏꯌꯦꯗ ꯍꯥꯏꯔꯤꯑꯌꯦ ꯑꯩꯅ ꯅ ꯎꯝ ꯍꯥꯏꯔ ꯑꯃꯗꯤ ꯅꯁꯨ ꯅꯨꯄꯤꯗꯣ ꯍꯥꯏꯃꯤꯕ ꯃꯦꯁꯇꯤ ꯈꯔ ꯍꯩꯔꯤꯌꯦ ꯍꯥꯏꯔꯤꯌꯦ
ꯑꯦꯁ ꯍꯩꯕꯒꯤꯔꯥ ꯑꯗꯨꯁꯨ ꯈꯪꯗ꯭ꯔꯦ ꯃꯔꯒ ꯇ ꯀ ꯐ ꯍꯥꯏ ꯒꯔ ꯎ ꯁꯥꯒꯦꯔ
ꯃꯥꯅꯀꯣ ꯑꯩꯅ ꯑꯁ ꯑꯗꯨ ꯑꯣꯏꯔꯗꯤ ꯐꯔꯤꯅꯦ ꯍꯥꯏꯕꯤꯕ ꯑꯇꯣꯞꯄ ꯈꯪꯗ꯭ꯔꯁꯨ ꯃꯦꯁ ꯗꯣ ꯈꯪꯉꯗꯤ ꯑꯃꯔꯣꯝ ꯍꯥꯏꯔꯗꯤ ꯍꯔꯥꯎ ꯑꯩꯈꯣꯏꯔ ꯑꯩꯈꯣꯏꯁꯦ ꯅꯧꯔꯒ ꯍꯟ ꯂꯈ꯭ꯔꯦ ꯎ ꯁꯪꯗꯦ ꯑꯩꯅ ꯌꯨ ꯄꯤ ꯑꯦꯁ ꯁꯤ ꯑꯦꯛꯖꯥꯝ ꯊꯥꯍꯟꯒꯗꯕ ꯃꯤ ꯑꯅꯤꯅꯦ ꯃꯈꯣꯏ ꯑꯅꯤꯗꯣ ꯍꯥꯏꯔꯅꯣ ꯑꯣꯏꯔ ꯏꯃꯥꯟꯅꯁꯨ
ꯎꯝ
ꯂꯥꯏꯔꯤꯛ ꯌꯥꯝ ꯍꯩꯕꯅꯦꯅꯁꯨ ꯑꯅꯤꯗꯣ ꯍꯥꯏꯕꯤꯕ
ꯎꯝ
ꯏꯆꯥ ꯅꯨꯄꯥꯗꯤ ꯇ꯭ꯌꯨꯁꯟ ꯆꯠꯍꯟꯗ꯭ꯔꯦ ꯈꯪꯗ꯭ꯔꯦ ꯑꯩꯗꯤ
ꯑꯣ ꯃꯥꯁꯨ ꯑꯦꯛꯖꯥꯝ ꯊꯥꯅꯤꯡꯉꯥꯏꯀꯣ ꯍꯣꯠꯅꯔꯒ ꯐ꯭ꯔꯤ ꯂꯩꯕ ꯍꯦꯟꯅ ꯃꯥꯒꯤ ꯑꯦꯛꯁ ꯕꯤꯔꯌꯥꯟꯒꯤꯁꯨ ꯍꯅ ꯂꯧꯕꯅꯦꯕ ꯑꯗꯒꯤ ꯃꯥ ꯃꯁꯥꯅ ꯍꯥꯏꯕ ꯇꯥꯔꯦ ꯀꯅꯥ ꯀꯅꯥ ꯇ꯭ꯋꯨꯁꯟ ꯂꯧꯅꯤꯡꯕ ꯂꯩꯕ꯭ꯔꯥ ꯍꯥꯏꯅ ꯏꯌꯥꯝꯕ ꯇꯦꯟꯖꯤꯡꯅ ꯍꯪꯕꯒꯤꯀꯣ ꯑꯗꯨ ꯑꯣꯏꯔꯗꯤ ꯃꯈꯣꯏꯅꯤꯗꯨ ꯂ ꯂꯥꯎꯍꯜꯂꯁꯤꯔꯥ ꯍꯥꯏꯔꯒ ꯍꯣꯏꯅꯦꯀꯣ ꯍꯥꯏꯔꯒ ꯂꯥꯎꯍꯟꯕꯅꯦꯕ ꯄꯩꯁꯥꯁꯨ ꯐꯖꯅ ꯄꯤꯗ꯭ꯔꯔꯤ ꯅ ꯑꯩꯅ ꯅꯣꯡꯃ ꯔꯤꯖꯥꯜ ꯊꯣꯛꯈꯤꯁꯅꯨ ꯑꯗꯨꯗ ꯑꯗꯨꯝ ꯈꯔ ꯑꯣꯏꯔꯁꯨ ꯄꯤꯔꯛꯀꯅꯤꯗ ꯍꯥꯏꯔ
ꯈꯪꯗ꯭ꯔꯦ ꯌꯨꯝꯗ ꯑꯣꯏꯅ ꯑꯣꯖꯥ ꯄꯨꯔꯛꯑꯒ ꯇꯝꯍꯟꯁꯤꯔ ꯑꯩꯒꯤꯁꯨ ꯌꯥꯗ꯭ꯔꯤꯅꯤ ꯑꯩꯅ ꯑꯗꯨꯝ ꯏꯪꯂꯤꯁꯕ ꯈꯔ ꯈꯔ ꯑꯗꯨꯝ ꯇꯥꯛꯄ ꯍꯩꯌ꯭ꯥꯑꯥ ꯑ ꯃꯦꯞꯁꯤꯕꯨꯗꯤ ꯑꯩꯁꯦ ꯑꯪꯀꯥꯒꯨꯝꯕꯗꯤꯀꯣ ꯁꯣꯜꯂꯦ ꯍꯥꯏꯕ ꯑꯪꯀꯁꯦ ꯀꯔꯤ ꯍꯥꯏꯅꯤ
ꯅꯨꯕꯅꯦ
ꯎꯝ ꯇꯔꯨꯛ ꯇꯔꯦꯠ ꯍꯥꯏꯔꯗꯤ ꯑꯩꯈꯣꯏꯒꯗꯤ ꯌꯥꯝ ꯂꯨꯉꯦꯕ
ꯎꯝ
ꯁꯣ ꯑꯗꯨ ꯒ꯭ꯔꯃꯥꯔ ꯑꯣꯏꯅꯔꯗꯤ ꯉꯝꯗꯦ ꯑꯗꯨ ꯑꯣꯏꯔꯁꯨ ꯄꯥꯕꯒꯨꯝꯕ ꯄꯣꯗꯤ ꯇꯥꯛꯄ ꯍꯩꯗꯅꯀꯣ ꯎꯝ
ꯐꯤꯔꯗ ꯀ꯭ꯂꯥꯁ ꯑꯩꯠ ꯀꯣ
ꯎꯝ
ꯀ꯭ꯂꯥꯁꯇ ꯌꯥꯝ ꯐꯩꯅꯦ ꯎꯝ ꯑꯩꯈꯣꯏꯁꯨ ꯃꯊꯪ ꯆꯍꯤꯗꯨꯗꯤ ꯇꯔꯦꯠ ꯑꯣꯏꯔꯅꯤꯅꯦ
ꯊꯥꯡꯒꯅꯤ
ꯇꯔꯦꯠ ꯑꯣꯏꯔꯗꯤ ꯎꯝ ꯄꯥꯟ ꯃꯥꯄꯥꯟ ꯍꯣꯏ ꯑꯗꯨꯅꯦ ꯊꯨꯅ ꯌꯧꯔꯅꯤ ꯄꯥꯈꯪꯗꯨ ꯊꯨꯅ ꯐꯥꯔꯅꯤ ꯑꯗꯨꯅ ꯑꯁ ꯑꯩꯗꯤ ꯀꯃꯥꯏꯅ ꯇꯧꯒꯗ꯭ꯔꯥ ꯍꯥꯏꯅ ꯋꯥꯈꯜꯁꯦ
ꯑꯩꯗꯤ ꯑꯉꯥꯡꯁꯤꯡꯁꯦ ꯎꯝ ꯊꯨꯅ ꯆꯥꯎꯍꯜꯂꯒ ꯃꯁꯥ ꯃꯁꯥꯒꯤ ꯊꯕꯛ ꯆꯠꯂꯒ ꯇ꯭ꯔꯥꯏꯅꯤꯡ ꯆꯠꯄ ꯌꯥꯕ ꯆꯠ ꯀꯔꯤꯒꯨꯝꯕ ꯑꯇꯣꯞꯄ ꯊꯕꯛ ꯇꯧ ꯌꯥꯕ ꯇꯧ ꯈꯨꯁꯃꯜ ꯇꯧꯍꯅꯤꯡꯗꯦ ꯑꯩꯁꯨ ꯋꯥꯕꯅꯤꯅ
ꯑꯗꯨ ꯑꯐꯕꯗ ꯀꯩꯅꯣ ꯇꯧꯔꯗꯤ ꯎꯝ ꯐꯥꯕ ꯑꯗꯨ ꯇ꯭ꯔꯒ ꯅꯝꯍꯦꯂꯗꯤ ꯄꯤꯛꯄꯗꯨꯅ ꯐꯩ ꯍꯥꯏꯅ ꯑꯃꯨꯛ ꯈꯟꯒꯗ꯭ꯔꯥ ꯍꯥꯏꯅꯤ
ꯎꯝ ꯏꯆꯥ ꯅꯨꯨꯄꯤꯁꯦ ꯇ꯭ꯔꯥꯏꯅꯤꯡ ꯀꯔꯝꯕ ꯇ꯭ꯔꯥꯏꯅꯤꯡꯅꯗꯤ ꯈꯪꯗꯦ ꯇ꯭ꯔꯦꯟꯅꯤꯡ ꯑꯃꯗꯤ ꯂꯣꯏꯍꯟꯕꯕꯨ ꯈꯜꯂꯤ ꯅꯔꯁ ꯄꯥꯝꯃꯦ ꯑꯩꯅ ꯑꯩꯅꯗꯤ ꯈꯪꯗꯦ ꯃꯥꯅꯗꯤ ꯀꯃꯥꯏꯅ ꯇꯧꯒꯗꯧꯕ꯭ꯔꯥ ꯍꯧꯖꯤꯛꯁꯦꯅ
ꯎꯝ ꯀꯠꯍꯟꯕꯗꯨ ꯅꯗꯤ ꯁꯨꯃꯦꯀꯣ
ꯈꯨꯝꯗꯦ ꯃꯥꯅꯗꯤ ꯁꯤꯅꯤ ꯍꯥꯏꯕꯗꯤ ꯆꯞ ꯆꯥꯕꯗꯤ ꯍꯥꯏꯗ꯭ꯔꯤ ꯑꯗꯨꯕꯨ ꯃꯥꯅ ꯑꯩꯁꯦ ꯏꯌꯔ ꯍꯣꯁꯇꯦꯖꯇꯤ ꯑꯣꯏꯅꯤꯡꯉꯤ ꯍꯥꯏꯅ ꯈꯪꯖꯩ ꯑꯗꯨꯗꯤ ꯂꯥꯏꯔꯤꯛ ꯂꯥꯏꯔꯤꯛ ꯀꯟꯅ ꯄꯥꯎ ꯍꯥꯏꯕꯅꯦ ꯑꯩꯅ